ꯑꯣ
ꯍꯩꯅꯧꯁꯥ ꯍꯥꯏꯔꯣꯅ
ꯍꯥꯏꯅꯧꯔ ꯈꯣꯌꯦ
ꯆꯥꯎꯥꯎ ꯆꯥꯎ ꯑꯗꯨ ꯏꯔꯣꯏꯖꯥꯠ ꯂꯣꯏꯔꯦ ꯍꯥꯟꯅꯗ ꯆꯠꯂꯁꯤ
ꯑ ꯅꯪ ꯂꯨꯔꯕ
ꯑꯩꯔꯣ ꯂꯨꯈꯤꯔꯣꯏ ꯑꯩ ꯉꯁꯤ ꯀꯩꯅꯣ ꯇꯧꯕꯅꯤꯅ
ꯑꯣ ꯅꯪ ꯂꯣꯛ ꯇꯧꯅꯦ ꯑꯗꯨ ꯀꯅꯣꯍꯦ
ꯑꯦ
ꯅꯣꯡꯃ ꯅꯣꯡꯃꯥꯡꯈꯥꯅꯕꯨꯗꯤ ꯀꯣꯟꯗꯨꯖꯔꯣ
ꯅꯃꯥꯡꯈꯥꯗꯣ ꯂꯩꯕꯨꯗꯤ ꯂꯩ ꯀꯣꯟꯅ ꯁꯥꯍꯜꯂꯒ ꯇꯧꯔꯒꯦ
ꯍꯣꯏ ꯌꯥꯝ ꯍꯦꯟꯅꯁꯨ ꯀꯥ ꯍꯦꯟꯅꯁꯨ ꯂꯨꯔꯅꯨ ꯇꯣꯏꯅ ꯂꯨꯔꯁꯨ ꯑꯃꯨꯛ ꯂꯣꯛ ꯀꯟꯅ ꯈꯨꯕꯅꯤꯅ ꯅꯨꯡꯉꯥꯏꯇꯦꯕ
ꯈꯪꯗꯦꯗꯣ ꯀꯌꯥꯝ ꯀꯅꯣ ꯎꯝ ꯄꯨꯡ ꯃꯉꯥ ꯇꯥꯗ꯭ꯔꯤꯀꯥꯟꯗꯀꯣ ꯑꯗꯨꯝ
ꯑꯣ ꯍꯣꯏ ꯌꯥꯏ ꯌꯥꯏ ꯑꯗꯨꯕꯨꯗꯤ ꯑꯇꯩ ꯀꯩꯀꯩ ꯌꯦꯡꯗꯣꯏꯅꯣ ꯌꯦꯡꯗꯣꯏꯔꯣ
ꯎꯝ ꯎꯝ ꯈꯜꯜꯂꯤꯕ ꯂꯩꯔꯝ ꯂꯩꯇꯦꯗ ꯑꯇ ꯌꯦꯡꯅꯕꯗꯤ
ꯎꯝ ꯁꯨꯝ ꯆꯪꯉꯨꯔ ꯂꯣꯏꯔꯦ ꯕꯖꯥꯔ ꯀꯩꯀꯥ ꯀꯌꯥ ꯇꯥꯔꯦ ꯑꯗꯨꯗꯤ ꯅꯪ ꯍꯩꯅꯧꯗꯨꯗ ꯆꯥ ꯌꯥꯕ ꯂꯣꯛ ꯊꯨꯡꯉꯝꯗ꯭ꯔꯗꯤ
ꯎꯝ ꯀꯥꯏꯗꯦ ꯃꯨꯗꯁꯨ ꯆꯥꯔꯣꯏ
ꯀꯔꯤꯒꯤ ꯀꯔꯤ ꯇꯧꯔꯕ
ꯑꯗꯨ
ꯍꯥꯔꯤꯣ
ꯍꯥꯏꯔꯤ ꯃꯦꯝ ꯍꯤꯞꯇꯒꯅ ꯍꯦꯜꯂꯦꯕ ꯂꯣꯛ ꯈꯨꯕꯁꯦ
ꯍꯦꯟꯕꯅ ꯍꯤꯞꯄꯒꯅ ꯍꯦꯟꯅ ꯅꯨꯡꯉꯥꯏꯇꯕꯅꯦ ꯌꯥꯝ ꯑꯗꯨꯝ ꯀꯥꯡꯈꯨ ꯀꯥꯡꯈꯨ ꯈꯨꯕꯅꯤꯃꯀꯣ ꯅꯨꯡꯉꯥꯏꯇꯕꯅꯦ ꯌꯥꯝꯅ
ꯎꯝ
ꯁꯤꯒ ꯁꯥꯥꯕ ꯊꯛꯇ꯭ꯔꯣ
ꯊ ꯏꯕ ꯃꯥ
ꯑꯗꯨꯝ ꯇꯣꯏꯅ ꯊꯥꯛꯑꯣ ꯅꯪ ꯂꯣꯛ ꯍꯧꯖꯤꯛꯄꯨ ꯐꯠꯇ꯭ꯔꯤꯕꯅꯤꯅ ꯑꯗꯨꯝ ꯍꯥꯏꯗꯤ ꯃꯣꯔꯣꯛ ꯀꯌꯥꯝ ꯍꯦꯟ ꯆꯥꯎꯅꯣ ꯏꯔꯣꯟꯝꯕꯒꯨꯝꯕꯒ ꯆꯥꯔꯨꯅꯨ
ꯑꯁ ꯏꯔꯣꯝꯕ ꯆꯥꯛ ꯉꯔꯥꯡ ꯏꯔꯣꯝꯕ ꯆꯥ ꯊꯥꯡꯖꯤꯡꯗꯣ ꯐꯨꯠꯂꯕꯨꯗꯤ ꯇꯨꯞꯇꯦꯕ
ꯑꯥꯪ ꯑꯍꯤꯡꯕꯨꯗꯤ ꯆꯥꯎ
ꯎꯝ
ꯍꯪꯖꯤꯡ ꯑꯍꯤꯡꯕꯗꯤ ꯆꯥꯎꯅꯣ
ꯑꯍꯤꯡꯕꯗꯤ ꯆꯥꯗꯦꯗ ꯍꯥꯏꯗꯤ ꯂꯣꯛꯁꯤꯅ
ꯑ
ꯑꯩꯅꯁꯨ ꯆꯥꯁꯤꯟꯅꯤꯡꯗꯕ
ꯍꯣꯏ ꯍꯣꯏ ꯍꯣꯏ ꯈꯅꯥꯡ ꯌꯥꯝ ꯅꯨꯡꯉꯥꯏꯇꯕꯅꯦꯕ ꯋꯥꯍꯤꯡꯕꯗꯣ
ꯎꯝ ꯍꯥꯎꯕꯨꯗꯤ ꯍꯥꯎꯕ ꯌꯥꯝ
ꯍꯣꯏ
ꯑꯩꯗꯤ ꯊꯝꯅꯤꯡꯗꯣ ꯑꯍꯤꯡꯕꯗꯨꯅ ꯍꯦ ꯍꯥꯎꯋꯦ ꯍꯥꯜꯂ
ꯎꯝ ꯑꯍꯤꯡꯕꯅ ꯍꯦꯟꯅꯀꯣ ꯃꯦꯠꯂ ꯆꯥꯕꯗꯣ ꯑꯗꯨꯅ ꯍꯦꯟꯅ ꯅꯨꯡꯉꯥꯏꯕꯅꯦ ꯍꯥꯎꯁꯨ ꯍꯥꯎꯋꯤꯗꯅ ꯅꯣꯡꯁꯤꯁꯨ ꯑꯗꯨꯝ ꯃꯪꯂꯤ ꯃꯪꯂꯤ ꯇꯧꯔꯤꯁꯦ ꯁꯤꯐꯥꯎ ꯂꯥꯛ ꯍꯦꯔꯥꯎꯒꯜ ꯆꯥꯟ
ꯃꯥꯅꯦ ꯃꯣꯏ ꯁꯤꯕꯣꯟ ꯂꯥꯏ ꯍꯔꯥꯎꯕꯗꯤ ꯑꯗꯨꯝ ꯇꯧꯋꯦ ꯍꯥꯏꯕ
ꯎꯝ
ꯃꯇꯝꯁꯨ ꯑꯣꯏꯕ ꯃꯣꯏꯁꯦ ꯅꯣꯡ ꯁꯨꯕꯒꯤꯁꯦ ꯀꯥꯡꯕ ꯃꯇꯝꯁꯦ ꯑꯗꯨꯃꯥꯏꯅ ꯂꯧ ꯀꯩꯀꯥ ꯀꯩꯅꯣ ꯇꯧꯕꯒꯤ ꯃꯇꯝ ꯑꯣꯏꯗ꯭ꯔꯣ ꯑꯗꯨꯅꯅꯦꯕ ꯀꯥꯡꯁꯨ ꯀꯨꯏꯗ꯭ꯔꯦ ꯇꯂ ꯌꯥꯝ
ꯇꯦ ꯀꯥꯒ ꯂꯥꯛꯏ ꯈꯨꯕꯁꯦ ꯈꯗꯦꯔ
ꯈꯪꯗꯦ ꯃꯄꯥꯟꯗ ꯀꯥꯡ ꯂꯥꯛꯄ ꯌꯦꯡꯗꯕ ꯃꯉꯥꯏꯔꯦ
ꯎꯝ ꯂꯥꯏ ꯍꯩ ꯀꯩꯀꯥ ꯀꯠꯄꯗꯣ
ꯑꯗꯨꯅꯁꯦ ꯑꯩꯈꯣꯏꯗꯤ ꯀꯗꯥꯏꯗꯕꯨ ꯆꯠꯅꯤ ꯏꯕꯥꯅꯤꯗꯤ
ꯃꯥꯅꯦ
ꯃꯤꯔꯤ ꯄꯤꯔ ꯄꯤꯌꯥꯔ
ꯎꯝ ꯑꯩꯈꯣꯏꯒꯤꯅ ꯁꯤꯡꯒꯧ ꯁꯤꯡꯒꯧ
ꯑꯗꯨꯗꯁꯨ ꯏꯕꯥꯔꯤꯅꯇꯣꯝ ꯇꯥꯔꯕꯤ ꯗ꯭ꯔꯦꯁ ꯐꯖꯕꯁꯨ ꯂꯩ ꯉꯝꯖꯗꯦꯗꯣ ꯑꯩꯈꯣꯏꯗꯤ
ꯎꯝ ꯀꯥꯡꯒꯤ ꯑꯃ ꯐꯤ ꯐꯅꯦꯛ ꯊꯥꯒꯠꯄꯗꯣ
ꯎꯝ ꯎꯝ
ꯑꯗꯨꯗꯣ ꯂꯩꯅꯤꯡꯉꯤ
ꯌꯥꯝ ꯐꯤ ꯐꯅꯦꯛꯛꯇ ꯅꯠꯇꯦ ꯍꯤꯜꯁꯀ ꯀꯣ ꯀꯥꯡ ꯃꯌꯥꯒꯤ ꯏꯁꯇꯣꯔꯁꯤꯡꯁꯦ ꯇꯥꯍꯧꯁꯤ ꯈꯕ꯭ꯔꯥ ꯍꯤꯜꯁꯀ ꯀꯥꯡ ꯌꯧꯔꯣꯝꯗꯥꯏꯒꯤ ꯑꯣꯐꯔ ꯑꯗꯨꯗ ꯇꯥꯍꯧꯔꯦ ꯑꯁ ꯑꯩ ꯎꯕꯗ ꯀꯞꯄꯨ ꯀꯞꯅꯤꯡꯉꯤ ꯆꯪ ꯇꯜꯂꯦ ꯌꯥꯝ ꯍꯧꯖꯤꯛ ꯑꯗꯒꯤ ꯏꯁꯇꯣꯔ ꯈꯨꯗꯤꯡꯃꯛ ꯂꯣꯟ ꯇꯧꯔꯛꯑꯅꯤꯀꯥꯟꯒꯤ ꯑꯣꯐꯔ ꯑꯗꯨꯗꯨ ꯑꯣꯏꯅ
ꯑꯩꯗꯤ ꯑꯇꯩꯗꯤ ꯍꯩꯅꯤꯡꯗꯦ ꯂꯥꯏ ꯈꯨꯔꯕꯒꯤ ꯐꯤ ꯐꯅꯦꯛꯇꯣ
ꯎꯝ-ꯎꯝ-ꯎꯝ ꯁꯨꯠꯂ ꯁꯨꯠ ꯃꯆꯨ ꯃꯆꯨꯗꯔꯥ
ꯍꯣꯏ ꯁꯨꯠꯀꯅꯦ ꯐꯤꯒ ꯐꯅꯦꯛꯒ ꯐꯤꯗꯣ ꯍꯣꯏ ꯂꯥꯏ ꯆꯠꯄꯒꯨꯝꯕꯗ ꯏꯟꯕ ꯈꯤꯇꯪ ꯄꯥꯔꯞ ꯇꯧꯕ ꯇ꯭ꯔꯥꯟꯁꯄꯔꯦꯟꯗꯣ ꯑꯗꯨꯝꯕꯗ ꯂꯤꯁꯤꯡ ꯑꯃꯒ ꯆꯍꯨꯝ ꯍꯏꯍꯧꯋꯦꯕ
ꯁ꯭ꯇꯣꯔꯗꯒ ꯌꯥꯝ ꯌꯣꯟꯅꯝꯗꯥꯏꯅꯦ ꯑꯗꯨꯗ
ꯎꯝ-ꯎꯝ ꯑꯗꯨꯗ ꯌꯣꯟꯕꯗꯣ ꯑꯗꯨꯗꯩ ꯈꯪꯗꯦ ꯄꯨꯡꯌꯥꯠ ꯐꯩꯖꯣꯝ ꯂꯦꯡꯌꯥꯟꯗꯨꯁꯨ ꯈꯣꯏꯕꯥꯒꯤ ꯑ ꯑꯃꯇ ꯂꯩꯕꯤꯒꯦ ꯇꯧꯕꯅꯦ
ꯀꯩꯅꯣꯗ ꯑꯣꯏꯅ ꯂꯩꯌꯣ ꯅꯣꯏꯒꯤ ꯌꯦꯛꯇ ꯃꯆꯨꯗꯣ
ꯍꯥꯥ
ꯃꯄꯥꯟꯗꯣ ꯌꯦꯛꯀꯤ ꯃꯆꯨ ꯅꯣꯏꯒꯤ ꯁꯂꯏꯒꯤ
ꯈꯪꯗꯗ ꯁꯨꯝ ꯏꯆꯝ ꯆꯝꯕꯅꯦꯍꯦ ꯂꯩꯗ꯭ꯣꯏꯁ
ꯑꯣ ꯃꯄꯥꯟ ꯍꯇꯕꯤꯗ꯭ꯔꯣ
ꯍꯛꯑꯁꯨ ꯌꯥꯏ ꯍꯛꯇ꯭ꯔꯁꯨ ꯌꯥꯏ ꯈꯔ ꯌꯦꯡꯒꯦ ꯇꯧꯕ ꯍꯥꯏꯗꯤ ꯂꯨꯍꯣꯡꯕ ꯆꯠꯄ ꯀꯩꯀꯥꯗ ꯑꯣꯏꯔꯁꯨ
ꯃꯣꯏꯗꯗꯤ ꯑꯍꯟꯅꯤꯅ ꯍꯛꯇꯕ ꯂꯦꯝꯕ ꯑꯣꯏꯅ ꯇꯧꯔꯁꯨ ꯌꯥꯏꯌꯦ
ꯎꯝ
ꯍꯥꯏꯗꯤ ꯐꯖꯕꯗ ꯈꯔ
ꯎꯝ ꯃꯥꯥꯅꯦ
ꯑꯗꯨꯅꯦ ꯍꯥꯏꯗꯤ ꯄꯥꯈꯪ ꯃꯆꯥꯒꯨꯝꯕꯗꯤ ꯃꯆꯨꯒꯁꯨ ꯌꯥꯝ ꯁꯦꯠꯅꯕꯝꯅꯦꯕ ꯍꯧꯖꯤꯛ ꯀꯌꯥ ꯄꯥꯝꯗꯦꯕ ꯃꯆꯨ ꯃꯆꯨꯗꯣ
ꯃꯆꯨ ꯃꯆꯨ ꯅꯠꯇ꯭ꯔꯁꯨ ꯑꯗꯨꯝꯕꯗꯣ ꯄꯤꯔ ꯗꯒꯤ ꯅꯪ ꯅꯨꯄꯥ ꯂꯩꯔ ꯐꯤꯗꯧꯉꯥꯏꯔꯦ ꯑꯩꯁꯨ ꯄꯤꯅꯤꯡꯉꯦ ꯂꯩꯇꯦ ꯄꯤꯅꯕ
ꯂꯨꯄꯥ ꯂꯤꯁꯤꯡ ꯑꯅꯤ ꯑꯍꯨꯝ ꯃꯔꯤ ꯃꯉꯥꯃꯨꯛ
ꯑꯥ ꯃꯔꯤ ꯃꯉꯥ ꯄꯤꯕꯗꯣ ꯑꯁ ꯕꯥꯔꯗꯦꯗꯒ ꯄꯤꯕꯗꯣ ꯐꯖꯕꯅꯦ
ꯎꯝ-ꯎꯝ-ꯎꯝ ꯃꯋꯥ ꯃꯋꯥꯗ ꯃꯥꯏ-ꯃꯥꯏ ꯅꯨꯄꯥ ꯅꯨꯄꯥꯗ
ꯎꯝ ꯃꯥꯒꯤ ꯌꯦꯛ ꯀꯩꯀꯥ ꯂꯩꯗꯅ
ꯎꯝ-ꯎꯝ-ꯎꯝ
ꯑꯗꯨꯏ ꯁꯂꯥꯏ ꯁꯂꯥꯏꯗꯨꯒꯤ ꯄꯤꯕꯗꯣ
ꯍꯣꯏ-ꯍꯣꯏ ꯃꯆꯨ-ꯃꯆꯨ ꯕꯂꯦꯠ ꯔꯦꯠ ꯕ꯭ꯂꯦꯛ ꯒ꯭ꯔꯤꯟꯒ ꯇꯧꯔꯒ ꯂꯩꯕꯗꯣ ꯑꯗꯨꯅꯦꯁꯦ ꯑꯩꯅ ꯍꯥꯏꯁꯦ
ꯎꯝ
ꯍꯨꯗꯤ ꯂꯩꯖꯗꯦ ꯃꯤꯒꯤꯗ ꯌꯦꯡꯗ ꯃꯅꯨꯡꯉꯥꯏꯔꯦ ꯑꯗꯨꯒ ꯃꯃꯣꯟ ꯅꯣꯛꯑꯝ ꯅꯣꯛꯄ ꯎ ꯀꯩꯅꯣꯒꯨꯝꯕꯗ ꯏꯟꯁꯇꯥꯒꯨꯝꯕꯗ ꯌꯦꯡꯉꯒ
ꯍꯣꯏ ꯑꯁ ꯀꯩꯅꯥꯒꯤ ꯐꯤꯁꯨ ꯐꯖꯕ ꯌꯥꯝ ꯊꯣꯛꯑꯦ ꯑꯗꯣ ꯀꯩꯅꯥꯒ ꯑꯇꯩꯒꯗꯤ ꯍꯥꯏꯗꯤ ꯀꯩꯅꯥꯏꯕꯩ ꯐꯤꯔꯣꯁꯤꯅ ꯍꯦꯜꯂꯤꯌꯦ ꯄꯩꯁꯥ ꯆꯥꯎꯕꯁꯦ
ꯑꯗꯨꯒꯀꯣ
ꯎꯝ
ꯃꯣꯏꯔꯥꯡꯒꯤꯗ ꯑꯃ ꯀ꯭ꯔꯦꯠꯂꯞ ꯇꯧꯕꯗꯣ ꯀꯩꯅꯣꯒꯤ ꯃꯆꯦꯗꯣ ꯃꯣꯏ ꯇꯧꯋꯤꯗꯅ ꯑꯗꯣ ꯂꯨꯍꯣꯡꯕ ꯈꯨꯗꯤꯡꯒꯤ ꯃꯈꯣꯏꯒꯤ ꯕꯣꯛꯁꯀ ꯇꯧꯔꯀꯥꯟ ꯇꯧꯋꯤꯗꯣ
ꯎꯝ
ꯃꯣꯏꯅ ꯁꯦꯝꯃꯤ ꯅꯠꯇ꯭ꯔꯣ
ꯃꯣꯏ ꯁꯦꯝꯗꯣꯏꯅꯦ ꯍꯥꯏꯗꯤ ꯀ꯭ꯔꯦꯠꯂꯞ ꯊꯥꯔꯗꯤ ꯃꯣꯏꯅꯗ
ꯕꯣꯛꯁꯇꯪ ꯗꯦꯀꯣꯔꯦꯠ ꯇꯧꯕꯩ ꯋꯥꯔꯤꯅꯤꯅꯦ ꯍꯥꯏꯗꯤ ꯐꯤꯔꯣꯜ-ꯐꯤꯔꯣꯜ ꯄꯣꯠ ꯄꯣꯠ ꯆꯣꯝ ꯂꯤꯛ ꯅꯨꯡ ꯑꯗꯨꯗ ꯂꯣꯏꯅ ꯄꯤꯁꯤꯜꯂꯀꯥꯟꯗ ꯍꯥꯏꯗꯤ ꯃꯣꯏꯗ ꯀꯁꯇꯃꯥꯏꯁ ꯇꯧꯍꯜꯂꯒ ꯍꯥꯏꯗꯤ ꯁꯦꯝꯍꯟꯕꯩ ꯋꯥꯔꯤꯅꯦꯕꯀꯣ ꯑ ꯑꯗꯣ ꯍꯧꯖꯤꯛꯀꯥꯟ ꯌꯥꯝ ꯆꯠꯅꯕꯤ ꯑꯣꯏ ꯇꯧꯏ ꯏꯕꯦꯝꯃ
ꯆꯅ ꯌꯦꯟ ꯂꯣꯏꯅ ꯄꯤꯔꯦ ꯀꯅꯣ
ꯑꯗꯨꯅꯤꯁꯦ ꯑꯩꯈꯣꯏ ꯂꯥꯏꯔꯕꯅꯤ ꯑꯗꯨꯝ ꯌꯦꯡꯉ ꯂꯩꯔꯦ
ꯎꯝ
ꯂꯥꯏꯔꯕꯤꯌꯨ ꯇꯥꯏ ꯑꯩꯈꯣꯏꯅ ꯍꯟꯗꯛ ꯀꯩꯅꯣꯒꯤ ꯍꯟꯗꯛꯀꯤ ꯃꯪꯒꯣꯟ ꯀꯥꯕ ꯇꯧꯕꯗꯣ ꯑꯗꯨꯒꯗꯣ ꯈꯪꯗꯦ ꯃꯌꯥꯝ ꯎꯕꯗ ꯍꯥꯏꯗꯤ ꯀꯞꯄꯨ ꯀꯥꯞꯅꯤꯡꯕ ꯑꯃꯨ ꯐꯥꯎꯋꯦ ꯇꯧꯔꯤꯁꯦ ꯑꯩꯈꯣꯏ ꯁꯣꯝꯗ ꯁꯤꯀꯤꯝ ꯄꯨꯊꯣꯛꯇꯦ ꯃꯤꯅ ꯃꯥꯡꯒꯣꯟ ꯀꯥꯕꯑꯣ ꯀꯩꯌꯣ
ꯍꯣ ꯃꯥꯡꯒꯣꯟ ꯀꯥꯕꯖꯤ ꯌꯥꯝ ꯐꯖꯅ ꯄꯨꯔꯥ ꯂꯨꯍꯣꯡꯕꯩ ꯇꯥꯏꯞ
ꯍꯣ ꯍꯣꯏ ꯍꯣꯏ ꯍꯩ ꯍꯩꯖꯤꯡꯄꯣꯠ ꯂꯨꯍꯣꯡꯉꯝꯗꯥꯏꯒꯤ ꯇꯥꯏꯞꯇꯒ ꯇꯧꯔꯗ꯭ꯔꯣ
ꯎꯝ
ꯄꯩꯁꯥꯗꯤ ꯐꯖꯅ ꯆꯥꯉꯝꯗꯣꯏꯅꯤ ꯑꯗꯨꯁꯨ ꯆꯥꯕ ꯊꯛꯄ ꯑꯗꯨꯗꯒꯤꯗꯤ ꯍꯣꯏ ꯐꯤꯔꯣꯟꯕꯨ ꯐꯤꯔꯣꯟ ꯂꯤꯛ ꯀꯣꯟ ꯂꯣꯏ ꯄꯨꯏ ꯍꯥꯏꯕ
ꯎꯝ
ꯑꯗꯨ ꯍꯌꯦꯡ ꯀꯣꯟꯅ ꯑꯃꯨꯛ ꯃꯇꯝ ꯈꯔ ꯂꯩꯅꯒꯤꯗꯨ ꯅꯠꯇ꯭ꯔꯣ ꯃꯣꯏꯗꯣ ꯃꯥꯡꯒꯣꯜ ꯀꯥꯕ ꯍꯥꯏꯖꯦ ꯍꯩ ꯍꯩꯖꯤꯡ ꯀꯩꯅꯣ ꯇꯧꯔꯀꯥꯟꯗ ꯍꯥꯏꯅ ꯁꯤꯡꯅꯕꯩ ꯇꯥꯏꯞꯇꯅꯦꯕ ꯅꯠꯇ꯭ꯔꯥ ꯑꯗꯨꯅꯦ ꯂꯨꯍꯣꯡꯕꯩ ꯃꯇꯝ ꯂꯦꯞꯅꯕ ꯅꯠꯇꯦꯕ ꯍꯥꯏꯅ ꯁꯤꯡꯅ ꯂꯥꯛꯄꯒꯨꯝꯕꯅꯦꯕ ꯈꯪꯅꯔꯒ
ꯎꯝ ꯑꯗꯨꯗ ꯃꯣꯏꯅ ꯆꯥꯎꯅ ꯀꯩꯅꯣ ꯑꯣꯏꯅ ꯇꯧꯕꯩ ꯋꯥꯅꯤꯗ
ꯍꯣꯏ ꯈꯔ ꯄꯩꯁꯥ ꯄꯥꯏꯔꯦꯗꯅ ꯍꯖꯤꯛꯀꯤꯗꯣ ꯑꯃ ꯐꯩꯔꯦꯝꯕꯝ ꯅꯨꯄꯤ ꯃꯌꯨꯝꯗꯣ
ꯈꯪꯉꯦ ꯑꯗꯨꯗꯣ ꯃꯤ ꯍꯥꯟꯅ ꯑꯥꯗꯒ ꯂꯩꯔꯝꯕ ꯈꯔ ꯀꯩꯅꯣꯅꯤ
ꯑꯗꯨꯗꯒꯤ ꯃꯥꯏ ꯅꯨꯄꯥꯗꯨꯁꯨ ꯃꯃꯥ ꯃꯄꯥꯗꯨ ꯂꯣꯏꯅ ꯊꯕꯛ ꯇꯧꯕꯅꯦꯕ
ꯎꯝ
ꯑꯗꯨꯅꯅꯤꯅꯦ ꯄꯩꯁꯥꯗꯣ ꯂꯣꯏꯅ ꯊꯣꯛꯄ ꯑꯃꯃꯝꯇꯪ ꯌꯥꯎ ꯄꯅꯦꯕ ꯅꯨꯞ ꯃꯆꯤꯟ ꯃꯅꯥꯎ ꯑꯅꯤꯇꯪꯗꯔ ꯀꯩꯅꯣꯝ ꯑꯣꯏꯕꯅꯦꯕ ꯅꯨꯄꯥꯗꯨꯒꯤ
ꯍꯥꯥ
ꯅꯨꯄꯥꯗꯣ
ꯎꯝ
ꯑꯗꯨꯗꯣ ꯃꯆꯤꯟ ꯃꯅꯥꯎ ꯑꯅꯤꯇꯪꯗꯅꯦꯕ ꯃꯆꯦꯗꯨꯁꯨ ꯅꯔꯁ ꯑꯣꯏꯕꯅꯦꯕ ꯍꯟ ꯇ ꯀꯨꯏꯗꯦꯅꯦ ꯂꯨꯍꯣꯡꯈꯤꯕ ꯁꯤ ꯀꯩꯅꯣꯅꯦ ꯁꯤ ꯂꯩꯁꯪꯕꯝ ꯂꯥꯏ ꯂꯩꯕꯗꯣ
ꯑꯥ
ꯑꯗꯨꯒꯤ ꯀꯩꯅꯣꯗꯩꯅꯦ ꯑꯥ ꯃꯅꯨꯡꯗꯒꯤ ꯌꯨꯝ ꯃꯣꯏꯁꯤꯗ ꯌꯥꯝ ꯇꯣꯏꯅ ꯂꯩꯒꯟꯗꯝ ꯑꯥꯗ ꯂꯣꯏꯅ ꯊꯕꯛ ꯇꯧꯕꯒꯤ ꯂꯩꯔꯤꯛꯁꯨꯨ ꯁꯥꯏ ꯇꯝꯃꯛꯇꯦ ꯍꯥꯏꯕꯅꯦꯕ ꯄꯥꯛꯅ ꯃꯣꯏ ꯍꯧꯖꯤꯛꯀꯤ ꯂꯩꯗꯣꯏ ꯅꯨꯄꯥꯗꯣ
ꯎꯝ
ꯑꯥꯗꯣ ꯂꯣꯏꯅ ꯇꯝꯃꯛꯑꯦ ꯍꯥꯏꯕꯅꯦꯕ ꯃꯁꯛ ꯌꯥꯝ ꯐꯖꯕꯅꯦꯏꯕꯦꯝꯃ ꯑꯩ ꯁ꯭ꯋꯥꯗꯩꯅꯦꯕ ꯁꯨꯡꯊꯥ ꯁꯨꯛꯇꯥ ꯊꯥꯖꯗꯦ ꯑꯍꯥꯟꯕꯗ
ꯃꯁꯛ ꯇꯣ ꯎꯗ꯭ꯔꯤꯌꯦ ꯑꯗꯨ ꯅꯨꯄꯤꯗꯣ ꯃꯁꯛ ꯌꯥꯝ ꯊꯤꯔꯝꯕꯅꯤꯀꯣ ꯍꯥꯟꯅ
ꯀꯩꯅꯣꯅꯦ ꯀꯩꯅꯣ ꯇꯧꯔꯕ ꯑꯩꯈꯣꯏꯅ ꯀꯩꯅꯣ ꯑꯥ ꯀꯣꯂꯦꯖ ꯀꯔꯝꯗꯥꯏꯗ ꯃꯁꯛꯇꯣ ꯀꯦꯔꯖꯨ ꯐꯖꯔꯛꯇꯦꯁꯦ
ꯍꯣ ꯃꯁꯝ ꯃꯅꯥ ꯏꯐꯥ ꯐꯥꯔꯒꯀꯣ
ꯐꯥꯔꯒ ꯑꯛ ꯑꯩꯈꯣꯏꯗꯤ ꯍꯦꯟ ꯐꯥꯏꯌꯦ ꯃꯥꯗꯤ ꯑꯗꯨꯗꯒꯤ ꯀꯦꯕ ꯍꯩ ꯁꯤꯗꯩꯖꯤ ꯃꯥꯅꯀꯣ ꯀꯩꯅꯣ ꯇꯧꯕꯗꯒꯤ ꯄꯥꯟꯂꯣꯝꯗ ꯈꯔ ꯂꯩꯔꯨꯕꯗꯣ ꯄꯩꯁꯥꯒ ꯑꯗꯨꯝ ꯄꯥꯏꯔꯕꯅꯤꯅ ꯄꯣꯠ ꯆꯩꯁꯨ ꯂꯩꯔꯦꯗꯅ
ꯍ ꯃꯥꯗꯤ ꯃꯣꯏ ꯀꯛꯀꯥ ꯅꯤꯗꯅꯥ
ꯍꯣꯏ ꯑꯗꯨꯗꯩ ꯃꯥꯖꯦ ꯍꯥꯟꯅ ꯑꯗꯨ ꯅꯨꯄꯥꯗꯣ ꯈꯪꯅꯗ꯭ꯔꯤꯉꯩꯗꯀꯣ
ꯎꯝ
ꯑꯗꯨꯒꯤ ꯃꯣꯏꯔꯥꯡ ꯈꯨꯅꯩꯗꯩ ꯅꯨꯄꯥ ꯑꯝ ꯈꯪꯅꯔꯝꯕꯅꯦꯕ
ꯃꯤ ꯅꯨꯄꯥꯖꯨ ꯊꯤꯕ ꯍꯩ
ꯍꯩꯌꯦ ꯍꯩ ꯑꯥꯗ ꯃꯄꯥꯟꯂꯣꯝꯗ ꯂꯩꯔꯀꯥꯟꯗ ꯍꯥꯏꯐꯦꯠ ꯈꯪꯅꯔꯛꯄꯗꯒꯤ ꯃꯣꯏꯔꯥꯡꯗꯩꯅꯦ ꯑꯗꯨꯅꯦ ꯍꯥꯏꯕꯗꯒꯤ ꯈꯪꯅꯗꯣꯏꯅꯦ ꯑꯅꯤꯗꯣ ꯑꯍꯥꯟꯕꯗ
ꯎꯝ
ꯑꯥꯁ ꯈꯪꯗꯦ ꯑꯩꯗꯤ ꯑꯐꯥ ꯑꯐꯥꯕ
ꯃꯥ
ꯍꯥꯟꯅ ꯑꯦꯂꯚꯦꯟ ꯇꯨꯋꯦꯜꯞ ꯀꯥꯏ ꯇꯧꯃꯝꯕꯅꯣ ꯈꯪꯗꯦ ꯑꯗꯨ ꯀꯩꯅꯣꯗꯣ ꯅꯨꯄꯤꯗꯣ
ꯏꯂꯚꯦꯟ ꯇꯨꯌꯦꯦꯜꯐꯇꯤ ꯈꯪꯗꯦ ꯇꯦꯟ ꯐꯥꯎꯗꯤ ꯀꯩꯅꯣꯗ ꯇꯝꯃꯛꯄꯅꯦ
ꯀꯥꯏꯗ
ꯑꯩꯅ ꯏꯂꯕꯦꯟ ꯇꯨꯌꯦꯜꯞ ꯇꯧꯔꯛꯄ ꯃꯐꯝꯗꯨꯗ
ꯑꯣ ꯑꯩꯅ ꯈꯟꯕꯗ ꯃꯥꯁꯦ ꯑꯦꯂꯕꯦꯟ ꯇꯨꯋꯜꯞꯁꯦ ꯑꯥ ꯃꯊꯥꯛ ꯂꯣꯝꯗ ꯇꯝꯃꯝꯗꯧ ꯃꯥꯂꯦ
ꯎꯝ ꯇꯝꯃꯝꯅꯤ
ꯁꯨꯝ ꯍꯥꯏꯅꯕꯗ
ꯍꯣꯏ ꯃꯥꯜꯂꯦ
ꯍꯧꯖꯤꯛꯇꯤ ꯄꯩꯁꯥ ꯄꯥꯏꯈ꯭ꯔꯦ ꯂꯤꯛꯀ ꯁꯅꯥꯒ ꯆꯗꯨꯝ ꯆꯗꯨꯝ ꯁꯤꯔꯦ ꯅꯨꯄꯤꯗꯣ
ꯁꯤꯔꯦ ꯒꯩꯅꯣ
ꯑꯗꯨꯅꯦꯁꯦ ꯌꯥꯝ ꯅꯨꯡꯉꯥꯏꯈ꯭ꯔꯦ ꯃꯤ ꯑꯗꯨ ꯃꯣꯏ ꯀꯀꯥ ꯅꯁꯨꯅꯅꯤꯗ ꯅꯨꯡꯉꯥꯏꯍꯜꯂꯦꯗꯣ ꯌꯥꯝ ꯐꯩ ꯎꯝ ꯃꯅꯥꯎꯄꯤꯗꯨꯁꯨ ꯃꯁꯛ ꯊꯤꯔꯝꯕꯅꯦ ꯐꯖꯈ꯭ꯔꯦ
ꯎꯝ ꯈꯪꯗꯦ ꯢꯕꯦꯝꯃ ꯎꯝ
ꯃꯣꯏꯁꯦ ꯍꯥꯟꯅ ꯑꯣꯛꯒꯥ ꯂꯣꯏꯔꯛꯑꯦ ꯍꯥꯏꯌꯦ ꯃꯃꯥꯡꯉꯩ
ꯎꯝ ꯃꯣꯏꯒꯤ ꯀꯀꯥꯗꯣ ꯑꯣꯖꯥꯅꯤꯗꯅ
ꯎꯝ ꯀꯩ ꯂꯝꯗ ꯃꯣꯏꯁꯦ ꯀꯩ ꯁꯔꯀꯥꯔꯒꯤ ꯑꯣꯏꯕ꯭ꯔꯥ
ꯃꯤ ꯁꯔꯀꯥꯔ ꯉꯥꯛꯇꯅꯦ ꯑꯣꯖꯥ ꯑꯣꯏꯗ꯭ꯔꯤꯀꯥꯟꯗ ꯍꯥꯟꯅ ꯑꯇꯣꯞꯄ ꯑꯣꯏꯔꯝꯃꯦ ꯑꯩꯈꯣꯏ ꯃꯥ ꯃꯣꯏꯒꯤ ꯍꯧꯖꯤꯛ ꯀꯩꯅꯣ ꯇꯧꯔꯤꯁꯦ ꯎ ꯍꯧꯖꯤꯛ ꯑꯣꯏꯔꯤꯁꯦ ꯈꯣꯢ ꯃꯥꯒꯤ ꯄꯣꯁꯇꯤꯡ ꯇꯥꯕ ꯃꯐꯝꯗꯨꯒꯤ ꯄ꯭ꯔꯤꯟꯁꯤꯄꯥꯜꯅꯦꯕ ꯃꯥꯁꯦ
ꯑꯥ
ꯑꯈꯣꯢ ꯀꯀꯥ ꯁꯦ
ꯑꯥ
ꯑꯗꯨꯅ ꯑꯥ ꯀꯥꯏꯗꯅꯣ ꯁꯔꯀꯥꯔꯒꯤ ꯌꯥꯝ ꯆꯥꯎꯕ ꯑꯃꯗ ꯆꯍꯤ ꯃꯔꯤ ꯃꯉꯥ ꯂꯩꯔꯀꯥꯟꯗ ꯌꯥꯝ ꯄꯩꯁꯥ ꯇꯥꯜꯂꯒ ꯈꯣꯠꯂꯒ ꯑꯗꯨꯗꯩꯅꯦ ꯌꯨꯝ ꯁꯒꯥꯢꯗꯣ ꯄꯩꯁꯥ ꯌꯥꯝ ꯄꯥꯏꯔꯕꯅꯦ ꯍꯥꯏꯗꯤ ꯍꯩ ꯍꯥꯏꯕꯅꯦꯕ ꯑꯗꯨꯝꯕꯗꯣ
ꯑꯣ
ꯁꯔꯀꯥꯔ ꯁꯔꯀꯥꯔ ꯊꯕꯛ ꯑꯣꯏꯔꯁꯨ ꯃꯅꯨꯡꯗ ꯈꯨꯠ ꯁꯥ ꯍꯩꯕ ꯍꯥꯏꯕ ꯂꯩꯗꯅ
ꯍꯣꯏ ꯍꯣꯏ ꯍꯣꯏ ꯍꯣꯏ ꯑꯗꯨꯅꯦꯁꯦ ꯃꯣꯏ ꯌꯨꯝꯗꯣ ꯑꯗꯨꯃꯥꯏꯅ ꯁꯥꯔꯝꯗꯕꯅꯦ ꯃꯃꯥꯡꯉꯩ ꯍꯥꯏꯗꯤ ꯑꯩꯈꯣꯏ ꯁꯥꯏ ꯁꯨꯃꯥꯏꯅ ꯏꯆꯝ ꯆꯝꯅ ꯃꯃꯥꯡꯉꯩ ꯌꯨꯝꯒꯤ ꯇꯥꯏꯞꯇꯀꯣ ꯑꯩꯈꯣꯏꯅꯒ ꯑꯗꯣꯝꯗ ꯐꯥꯎꯕ ꯈꯣꯠꯄ ꯆꯠꯄꯗ ꯑꯗꯨꯝ ꯂꯩꯔꯝꯃꯤꯅꯦꯕ ꯃꯃꯥꯡꯉꯩ
ꯎꯝ ꯑꯗꯣ ꯃꯣꯏ ꯑꯩꯈꯣꯏꯅ ꯀ꯭ꯂꯥꯁ ꯇꯦꯟ ꯏꯂꯚꯦꯟ ꯅꯥꯏꯟ ꯇꯦꯟ ꯁ꯭ꯋꯥꯏꯗꯩ ꯍꯧꯈ꯭ꯔꯦ ꯃꯣꯏ ꯌꯨꯝꯗꯣ ꯁꯥꯏ ꯍꯥꯏꯅꯕ ꯑꯗꯨꯝ ꯃꯌꯥꯝ ꯑꯃ ꯋꯥꯔꯤ ꯁꯥꯟꯅꯕꯗꯣ
ꯍꯣꯏ ꯄꯤꯛꯏꯉꯥꯏꯗꯗꯤ ꯀꯩꯁꯨ ꯑꯗꯨꯃꯥꯏꯅ ꯁꯥꯍꯧꯗꯕꯅꯦꯕ
ꯎꯝ ꯄꯩꯁꯥꯗ ꯑꯗꯨꯏꯁꯨ ꯄꯩꯁꯥꯕꯨꯗꯤ ꯑꯗꯨꯝ ꯄꯥꯏꯕꯅꯦꯕꯀꯣ
ꯎꯝ ꯋꯥꯠꯇ ꯄꯥꯇꯕꯗꯨꯗꯤ ꯑꯣꯏꯌꯦꯕ ꯍꯧꯖꯤꯛꯀꯤ ꯅꯨꯄꯤꯗꯨꯒꯤ ꯃꯃꯥꯒ ꯃꯄꯥꯒꯗꯨꯗꯤ ꯀꯣꯛꯀ ꯂꯣꯏꯔꯦ ꯈꯣꯠꯇꯅ ꯌꯥꯝ
ꯑꯦ ꯃꯥꯏ ꯃꯃꯥ ꯃꯄꯥꯗꯤ ꯌꯥꯝ ꯊꯕꯛ ꯇꯧꯗꯦꯌꯦ ꯍꯧꯖꯤꯛꯀꯤ ꯃꯣꯏ ꯀꯀꯥꯗꯨꯅꯅꯦ ꯃꯥ ꯁꯦꯝꯃꯤꯗꯣ
ꯎꯝ ꯑꯗꯨꯗ ꯃꯃꯥ ꯃꯄꯥꯒꯗꯣ
ꯎꯝ
ꯑꯗꯨꯗꯤ ꯀꯣ ꯑꯣꯛ ꯂꯣꯏꯗꯅ ꯈꯣꯠꯇꯅ ꯍꯥꯏꯗꯤ ꯃꯣꯏꯗꯤ ꯄꯩꯁꯥꯗꯣ ꯊꯣꯛꯐꯝꯗꯨ ꯂꯩꯇ꯭ꯔꯦꯗꯅ ꯀꯩꯁꯨ ꯑꯗꯨꯗꯤ ꯌꯨꯝꯗ ꯑꯣꯏꯅ ꯑꯣꯛ ꯂꯣꯏꯗꯅ ꯈꯣꯠꯇꯅ ꯇꯧꯔꯝꯃꯦ ꯍꯥꯏꯕ ꯍꯥꯏꯗꯤ ꯃꯆꯥ ꯂꯩꯇ ꯖꯥꯠꯂꯣꯡ ꯑꯃꯛ ꯀꯥꯗꯨ ꯀꯦ
ꯂꯩꯑꯅꯤ
ꯅꯨꯄꯥ ꯃꯆꯥꯁꯤꯡꯗ ꯑꯩꯗ ꯃꯥꯜꯂꯦ ꯑꯩꯅ ꯈꯟꯕꯗ
ꯂꯩꯅꯤ
ꯎꯝ ꯊꯧꯗꯣꯛ ꯊꯣꯛꯄ ꯈꯨꯗꯤꯡꯒꯤꯄꯦꯝ ꯐꯣꯇꯣꯁꯨꯠ ꯑꯗꯨꯝ ꯇꯧꯋꯦ ꯃꯥꯗꯤꯦ꯭ꯔꯥ
ꯑꯦ ꯇꯧꯕꯅꯤ ꯏꯕꯦ ꯃꯌꯥꯝꯅ ꯃꯤ ꯀꯩꯅꯣ
ꯃꯆꯦ ꯑꯩꯒꯤ ꯂꯨꯍꯣꯡꯕꯗ ꯐꯣꯇꯣ ꯁꯨꯠ ꯇꯧꯕꯅꯤ ꯀꯩꯅꯣ ꯃꯥ ꯀꯩꯅꯣ ꯇꯧꯔꯒ ꯀꯩ ꯀꯣꯟꯗꯣ ꯂꯦꯡꯕ ꯌꯥꯎꯕ ꯂꯣꯏꯔ ꯃꯥ ꯑꯣꯏꯅ ꯊꯕꯑꯣꯏꯅ ꯀꯤꯍꯜꯂꯀꯥꯟꯗ ꯃꯣꯏ ꯌꯨꯝꯗ ꯑꯉꯛꯄ ꯅꯨꯄꯤꯅꯦꯕꯦꯝꯃ ꯄꯩꯁꯥ